ꯍꯜꯂꯣ ꯇꯥꯕ꯭ꯔꯣ
ꯇꯥꯏꯌꯦ ꯀꯩꯗꯧꯔꯤꯅꯣ
ꯎꯝ ꯀꯔꯤꯁꯨ ꯇꯧꯗꯦꯗ
ꯎꯝ
ꯅꯪꯗꯤ ꯆꯥꯔꯦ
ꯑꯩꯁꯨ ꯑꯗꯨꯝ ꯐꯝꯃꯒ ꯂꯩꯌꯦꯗ ꯗꯤꯟ ꯂꯦꯜꯂꯒꯥ ꯎꯝ
ꯃꯤ ꯃꯆꯥꯗꯤ ꯇꯨꯝꯕ ꯐꯪꯉꯤꯅꯦ ꯅꯨꯡꯉꯥꯏꯌꯦꯅꯦ
ꯑꯁ ꯅꯪꯗꯤ ꯇꯨꯝꯕ ꯐꯪꯗꯕ꯭ꯔꯣ ꯍꯥꯏꯁꯦ
ꯎꯝ ꯑꯩꯈꯣꯏꯗꯤ ꯅꯨꯡꯊꯤꯜꯗꯅ ꯇꯨꯝꯕ ꯐꯪꯗ ꯐꯪꯗ꯭ꯔꯗꯤꯅꯦ
ꯎꯝ ꯑꯁ ꯊꯋꯥꯏ ꯌꯥꯝ ꯀꯟꯕꯖꯥꯠꯅꯤꯀꯣ
ꯐꯥꯒꯤ ꯇꯧꯕꯅꯦꯗ
ꯑꯩꯈꯣꯏꯁꯨ ꯀꯩꯅꯣꯗ ꯂꯩꯌꯦꯗ ꯑꯅꯥꯕ ꯁꯪꯗ ꯂꯩꯕꯅꯤꯅ ꯋꯥꯏꯗ
ꯎꯝ ꯀꯗꯥꯏꯗꯔꯣ ꯍꯣꯁꯄꯤꯇꯥꯜꯗꯔꯣ
ꯑꯣ
ꯀꯅꯥ ꯅꯥꯕ꯭ꯔꯥ
ꯈꯣꯢ ꯆꯦ ꯅꯥꯕ
ꯑꯣ ꯀꯣꯜ ꯅꯨꯡꯉꯥꯏꯇꯦꯅꯦ
ꯎꯝ ꯒꯤ ꯉꯔꯥꯡꯁꯨ ꯊꯦꯡꯅ ꯇꯨꯝꯃꯦ ꯑꯗꯨꯒꯤ ꯑꯁ
ꯄꯨꯡ ꯃꯉꯥ ꯑꯗꯨꯋꯥꯏꯗ ꯉꯟꯇꯥ ꯍꯧꯒꯠꯂꯦ ꯑꯗꯒꯤ
ꯨꯄꯨꯡ ꯈꯔꯕꯨ ꯇꯨꯝꯃꯗꯤ ꯌꯥꯔꯦꯅ
ꯍꯥ ꯍꯥ
ꯎꯝ
ꯀꯔꯤꯕꯥ
ꯄꯨꯡ ꯄꯨꯡ ꯃꯔꯤ ꯃꯉꯥ ꯇꯨꯝꯃꯗꯤ ꯌꯥꯗꯤ ꯌꯥꯕꯖꯥꯠꯅꯦꯕ
ꯍꯣꯏ ꯌꯥꯕꯅꯤꯅꯦ ꯑꯩꯁꯨꯅꯤꯅꯦ ꯄꯨꯡ ꯅꯨꯡꯗꯥꯡ ꯄꯨꯡ ꯑꯃꯗ ꯇꯨꯝꯃꯒ ꯄꯨꯡ ꯃꯉꯥ ꯃꯈꯥꯏꯗ ꯍꯧꯒꯠꯂꯤꯅꯦ
ꯁꯦꯁ ꯑꯩꯉꯣꯟꯗꯒꯤ ꯍꯦꯟꯅ ꯅꯪꯅ ꯈꯔ ꯉꯜꯂꯤꯅꯦ
ꯑꯗꯨꯅꯦ ꯌꯥꯕꯅꯤꯅ ꯑꯩꯈꯣꯏꯗꯤ
ꯎꯝ ꯗꯨꯗꯤ ꯅꯪꯅ ꯆꯥꯛ ꯊꯣꯡꯉꯤꯔꯣ
ꯍꯣꯏ ꯊꯣꯡꯗ꯭ꯔꯗꯤ
ꯃꯤ ꯑꯇꯣꯞꯄꯗ ꯊꯣꯡꯍꯟꯕ ꯌꯥꯗ꯭ꯔꯣ ꯋꯥꯔꯗꯤ
ꯑꯁ ꯑꯩꯅ ꯊꯣꯡꯕꯅ ꯍꯥꯎꯋꯦ ꯍꯥꯏꯌꯦ
ꯁꯦꯁ
ꯃꯃꯥ ꯑꯣꯏꯕꯒꯤꯗꯣ ꯅꯠꯇ꯭ꯔꯒꯅ ꯂꯩꯁꯥꯕꯤ ꯑꯣꯏꯔꯤꯕ꯭ꯔꯣ
ꯑꯣꯏꯔꯤꯅꯤꯅꯦ
ꯂꯩꯁꯥꯕꯤ
ꯃꯃꯥ ꯑꯣꯏꯔꯤꯅꯤꯅꯦ
ꯑꯣ
ꯁꯤꯁꯨ ꯐꯩꯗ ꯑꯉꯥꯡꯗꯤ ꯀꯌꯥ ꯂꯩꯔꯒꯦ
ꯎꯝ ꯑꯃ
ꯑ ꯎꯝ ꯅꯨꯡꯉꯥꯏꯕ ꯃꯇꯝꯅꯤꯗ
ꯀꯗꯥꯏꯗꯒꯤ
ꯁꯥꯎꯅꯔꯒ ꯇꯣꯛꯅꯔꯦ ꯁꯥꯎꯅꯔꯒ ꯇꯣꯛꯅꯒꯦ ꯇꯧꯔ ꯀꯥꯟꯁꯤꯗ
ꯇꯧꯅꯨꯍꯦ ꯅꯪꯁꯤ
ꯍꯥꯥ
ꯑꯗꯨ ꯐꯠꯇꯦꯍꯦ ꯇꯧꯅꯨꯍꯦ ꯅꯨꯡꯁꯤꯗ꯭ꯔꯣ ꯆꯈꯣꯏꯒ
ꯑꯁ ꯐꯪꯗ꯭ꯔꯦꯗ ꯑꯉꯥꯡꯕꯨꯁꯨ ꯅꯨꯡꯁꯤꯌꯦ ꯑꯩꯁꯨ ꯅꯨꯡꯁꯤꯌꯦ
ꯅꯆꯥꯅꯨꯄꯥꯗꯣ ꯌꯥꯝ ꯏꯆꯥ ꯅꯨꯄꯥꯗꯣ ꯌꯥꯝ ꯈꯠꯄ꯭ꯔꯣꯕ
ꯀꯔꯤꯕ ꯑꯩ ꯑꯩꯒꯤ ꯑꯉꯥꯡꯔꯣ ꯑꯩꯒꯤ ꯑꯉꯥꯡꯔꯣ ꯅꯨꯄꯤꯅꯦ
ꯑꯣ
ꯅꯨꯄꯤꯅꯦ ꯃꯥꯗꯤ ꯑꯩꯒꯤ ꯑꯩꯒꯤ ꯏꯆꯥꯗꯤ
ꯑꯣ ꯆꯍꯤ ꯀꯌꯥꯃꯨꯛ ꯁꯨꯔꯒꯦ
ꯑꯅꯤ
ꯑꯣ ꯋꯥ ꯉꯥꯡꯕ ꯈꯔ ꯈꯔ ꯍꯥꯏꯔꯝꯒꯅꯤ ꯑꯗꯨꯗꯤ
ꯎꯝ ꯂꯣꯟ ꯄꯨꯟꯕꯅꯤꯅꯀꯣ ꯃꯗꯣ
ꯍꯣꯏ ꯎꯝ ꯂꯣꯟ ꯑꯅꯤ ꯎꯝ ꯀꯩ ꯀꯕꯨꯏꯔꯣ ꯀꯕꯨꯏ ꯅꯪ ꯎꯝ ꯀꯅꯥ ꯍꯣꯏꯗ ꯄꯥꯟꯕ
ꯑꯣ
ꯑꯗꯨꯒꯤ ꯂꯧꯊꯣꯛꯄ ꯈꯔ ꯂꯨꯔꯤꯌꯦ
ꯎꯝ ꯑꯁ ꯋꯥ ꯑꯃ ꯐꯥꯎ ꯑꯁ ꯂꯨꯔꯀꯥꯟꯁꯤꯗ ꯋꯥ ꯑꯅꯤ ꯇꯝꯕꯗꯤ ꯂꯨꯔꯝꯒꯅꯤ ꯍꯥ
ꯍꯣꯏ ꯂꯨꯕꯅꯦ
ꯀꯟꯅ ꯇꯃꯍꯟꯂꯨꯗ ꯍꯩꯒꯅꯤꯗ
ꯇꯝꯗ꯭ꯔꯦꯗ ꯅꯁꯥꯅ ꯈꯪꯖꯁꯅꯨ
ꯎꯝꯝ ꯍꯣꯏ ꯍꯣꯏ ꯃꯔꯥꯏꯅ ꯈꯪꯖꯈ꯭ꯔꯁꯅꯤꯍꯥ ꯄꯉꯥꯡꯗ ꯉꯥꯡꯉꯒ ꯀꯔꯤ ꯍꯤꯟꯖꯥꯡ ꯆꯥꯔꯒꯦ
ꯑꯁ ꯁꯧꯒꯔꯤ ꯆꯥꯏ
ꯑꯩ ꯉꯁꯥꯏ ꯍꯪꯕꯗꯣ ꯅꯪꯉꯣꯟꯗꯅꯤꯀꯣ
ꯑꯧ
ꯁꯧꯒ꯭ꯔꯤ ꯍꯥꯏꯕꯗꯣ
ꯑꯧ ꯃꯥꯅꯦ
ꯑꯁ ꯁꯧꯒ꯭ꯔꯤꯁꯨ ꯉꯥ ꯑꯌꯥꯏꯕ ꯍꯥꯞꯄꯗꯤ ꯍꯥꯎꯏꯗ ꯍꯥꯎꯅꯤꯗ
ꯎꯝ ꯈꯪꯉꯦ ꯃꯊꯟꯇ ꯆꯥꯕꯗꯣ ꯑꯗꯨꯝ ꯍꯥꯎꯔꯦ ꯃꯣꯔꯣꯛ ꯑꯇꯦꯛꯄ ꯍꯥꯞꯂꯒ
ꯎꯝ ꯑꯥ
ꯑꯇꯣꯞꯄꯒꯗꯤꯞ ꯍꯥꯎꯇꯦ
ꯑꯩꯁꯨ ꯁꯧꯒ꯭ꯔꯤ ꯌꯥꯎꯋꯤꯗ ꯉꯁꯤꯒꯤ ꯍꯤꯟꯖꯥꯡ
ꯅꯣꯏꯁꯨ ꯆꯥꯕ꯭ꯔꯣ
ꯆꯥꯏꯌꯦ ꯈꯣꯏꯁꯨ ꯑꯥ ꯌꯦꯔꯨꯝ ꯍꯋꯥꯏ ꯍꯥꯏꯕ꯭ꯔꯥ ꯌꯦꯔꯨꯝ ꯍꯋꯥꯏꯗꯨꯒ
ꯈꯪꯗꯦ ꯑꯩꯗꯤ ꯀꯩꯅꯣꯗꯣ
ꯔꯥꯁꯃꯥ ꯃꯥꯟꯕꯗꯣ ꯔꯥꯁꯃꯥꯗꯒꯤ ꯈꯔ ꯆꯥꯎꯔꯒ ꯔꯥꯁꯃꯥꯗ ꯩꯗꯤ ꯍꯥꯎꯕ
ꯑꯣ
ꯑꯗꯨꯒꯤꯗꯨ ꯑꯗꯨꯒ ꯑꯂꯨ ꯈꯔꯒꯥ ꯁꯧꯒ꯭ꯔꯤꯒ ꯉꯥ ꯑꯌꯥꯏꯕꯒ ꯀꯔꯤ ꯀꯔꯥꯒ ꯍꯥꯎꯕ꯭ꯔꯥ ꯍꯥꯎꯇꯕ꯭ꯔꯥ ꯈꯪꯗꯦꯗ
ꯍꯥꯎꯕ ꯍꯥꯎꯇꯕ ꯈꯪꯗꯦ ꯄꯪꯆꯥꯗ ꯆꯥꯏ
ꯎꯝ ꯑꯗꯨꯅ ꯑꯗꯨꯅ ꯐꯩ ꯍꯥꯏꯌꯦ ꯁꯥ ꯉꯥ ꯆꯥꯔꯒ ꯐꯠꯇꯦ ꯍꯥꯏꯌꯦ ꯗꯥꯏ
ꯆꯥꯛ ꯆꯥꯗ꯭ꯔꯗꯤ ꯆꯔꯥ ꯍꯦꯟꯕ ꯌꯥꯗꯕꯅꯤꯅ ꯑꯩꯈꯣꯏꯗꯤ
ꯎꯝ ꯆꯥꯗꯕ ꯌꯥꯗꯕꯅꯤ ꯆꯥꯔꯕꯅꯦꯕ ꯍꯥꯎꯗ꯭ꯔꯁꯨ
ꯆꯔꯥ ꯍꯦꯟꯕ ꯌꯥꯗꯕꯅꯤꯅ ꯂꯩꯕꯗꯣ ꯑꯗꯨꯝ ꯆꯥꯔꯦ ꯂꯩ ꯂꯩꯕꯗꯣ
ꯎꯝ ꯍꯥꯎꯋꯤ ꯀꯩꯅꯣ ꯑꯗꯨꯅ ꯍꯛꯆꯥꯡꯒꯤꯗꯤ ꯑꯁ ꯕꯦꯁꯅꯤꯗ ꯑꯔꯒꯥꯅꯤꯛ ꯄꯣꯠ ꯆꯥꯕꯗꯤ
ꯑꯣꯏꯔꯝꯒꯅꯤ ꯍꯥꯎ
ꯑ ꯇꯃꯦꯡꯂꯣꯡꯗꯔꯣ
ꯎꯝ ꯅꯪꯗꯤ
ꯏꯁ ꯑꯩꯗꯤ ꯏꯝꯐꯥꯟꯗ ꯂꯩꯌꯦ
ꯑꯣ ꯅꯪꯗꯤ ꯑꯥ ꯌꯥꯔꯦ
ꯍꯥꯏꯗꯣꯛ ꯀꯦ ꯇꯧꯕꯔꯣ
ꯑ ꯅꯠꯇꯦ ꯎꯝ ꯑꯩ ꯍꯥꯏꯕ ꯍꯩꯇ꯭ꯔꯕ
ꯎꯝ
ꯑꯗꯨꯒꯤ ꯍꯥꯏꯔꯔꯣꯏꯒꯦ
ꯎꯝ
ꯅꯨꯡꯉꯥꯏꯇꯦꯅꯦ ꯅꯆꯦ ꯅꯥꯕꯗꯣ ꯀꯔꯤ ꯑꯥ ꯀꯔꯤꯔꯥ ꯃꯌꯨꯝ ꯄꯥꯟꯕ꯭ꯔꯥ ꯄꯥꯟꯗꯕ꯭ꯔꯥ
ꯌꯨꯝ ꯎꯝ ꯑꯪ ꯑꯉꯥꯡ ꯎꯅꯕꯒꯤꯅꯦ ꯍꯣꯏ ꯆꯨꯝꯃꯦ
ꯑꯣ ꯑꯣꯏꯕ꯭ꯔꯥ ꯑ ꯑꯗꯣ ꯅꯪꯅ ꯁꯦꯟꯅꯕ ꯀꯔꯤ ꯅꯨꯡꯉꯥꯏꯇꯦ ꯀꯩꯅꯣ
ꯑꯣꯄꯔꯦꯁꯟ ꯇꯧꯕ ꯉꯔꯥꯡ ꯑꯗꯨꯒꯤ
ꯅꯨꯞ ꯅꯨꯄꯤꯔꯥ ꯅꯨꯄꯥꯔꯥ ꯑꯉꯥꯡ ꯑꯉꯥꯡ ꯄꯣꯛꯈ꯭ꯔꯕ꯭ꯔꯣ
ꯑꯥ ꯅꯨꯄꯤ ꯃꯆꯥ ꯑꯃ ꯄꯣꯛꯈ꯭ꯔꯦ
ꯌꯥꯝ ꯐꯩꯅꯦ
ꯃꯤꯗꯤ ꯅꯨꯄꯥꯅ ꯐꯩ ꯍꯥꯏꯌꯦ ꯅꯨꯄꯥꯝꯆꯥꯅ
ꯑꯁ ꯈꯪꯗꯦꯗ
ꯎꯝ
ꯑꯗꯨꯝ ꯅꯨꯡꯁꯤꯕꯅꯤꯗ ꯑꯉꯥꯡꯕꯨꯗꯤ
ꯎꯝ
ꯍꯟꯗꯛꯗꯤ ꯅꯨꯄꯤꯅ ꯀꯥꯟꯅꯩꯍꯦ
ꯎꯝ
ꯅꯨꯄꯥ ꯀꯥꯟꯅꯗꯕꯅꯦ
ꯎꯝ ꯅꯨꯄꯥꯁꯦ ꯂꯝꯗꯤ ꯍꯦꯟꯕ ꯖꯠꯖꯠꯅꯤꯗ ꯍꯧꯖꯤꯛꯀꯥꯟꯗꯤ
ꯋꯥꯕ ꯁꯦꯟꯅꯕ ꯋꯥꯕ
ꯎꯝ
ꯒ꯭ꯌꯥꯟ ꯇꯥꯗꯕꯒ ꯀꯅꯥꯗꯦ
ꯑꯗꯣ
ꯋꯥꯈꯜ ꯋꯥꯅꯤꯡꯉꯥꯏꯅꯦ ꯅꯨꯄꯥꯗꯤ
ꯅꯨꯄꯤꯗꯤ ꯃꯤꯒꯤ ꯌꯨꯝꯗ ꯑꯗꯨꯝ ꯆꯥꯎꯔꯀꯥꯟꯗ ꯑꯃꯨꯛ ꯆꯠꯈꯔ꯭ꯅꯤ ꯍꯥꯏꯌꯦ ꯑꯗꯨꯅ ꯅꯨꯄꯥꯅ ꯀꯥꯟꯅꯕ ꯄꯨꯔꯛꯑꯦ ꯍꯥꯏꯌꯦ ꯃꯃꯥ ꯃꯄꯥꯒꯤ
ꯅꯨꯄꯥ ꯄꯨꯔ ꯆꯦꯜ ꯅꯨꯄꯥ ꯅꯨꯄꯥ ꯆꯦꯜꯂꯛꯑꯗꯤ ꯌꯥꯔꯦ ꯀꯩꯅꯣ
ꯎꯝ ꯃꯃꯥ ꯃꯄꯥꯅ ꯌꯥꯔꯣꯏꯅꯦ ꯑꯗꯨꯁꯨ
ꯑꯨ ꯃꯃꯥ ꯃꯄꯥ ꯂꯩꯗꯕ ꯅꯨꯄꯥ ꯊꯤꯒꯅꯤ
ꯑꯣꯏꯒꯗ꯭ꯔꯣ ꯑꯗꯨꯕꯣ
ꯑꯣꯏꯅꯤꯗ
ꯎꯝ
ꯑꯗꯨꯅ ꯐꯔꯦ ꯀꯩꯅꯣ
ꯎꯝ ꯎꯝ ꯑꯁ ꯅꯨꯡꯁꯥ ꯀꯟꯂꯤꯗ ꯉꯁꯤꯗꯤ
ꯑꯩꯈꯣꯏꯗꯗꯤ ꯅꯣꯡ ꯆꯨꯔꯒ ꯅꯨꯡꯁꯥ ꯊꯣꯛꯑꯒ ꯑꯃꯨꯛꯀ ꯅꯣꯡ ꯆꯨꯔꯒ ꯍꯧꯖꯤꯛ ꯅꯨꯡꯁꯥ
ꯎꯝ
ꯌꯥꯕꯅꯦ ꯍꯣꯢ ꯇꯃꯦꯡꯂꯣꯡꯗꯗꯤ
ꯉꯔꯥꯡꯁꯨ ꯅꯣꯡ ꯆꯨꯕ꯭ꯔꯥ
ꯎꯝ ꯍꯧꯍꯧꯗꯦ ꯅꯨꯃꯤꯠ ꯆꯨꯞꯄ ꯆꯨꯋꯦ
ꯑꯁ ꯑꯥ ꯏꯝꯐꯥꯜꯗꯁꯨ ꯈꯔ ꯈꯔ ꯆꯨꯋꯤꯗ ꯑꯗꯨꯝ
ꯑꯩꯈꯣꯏ ꯁ꯭ꯀꯨꯜ ꯆꯠꯂꯒ ꯐꯤꯔꯣꯜ ꯂꯣꯏ ꯐꯤꯔꯣꯜ ꯂꯣꯏꯅ ꯆꯣꯠꯂꯤꯅꯦ
ꯑꯥ ꯅꯪ ꯂꯧ ꯆꯠꯂꯦꯕ
ꯑꯣ ꯎꯝ
ꯐꯤꯔꯣꯜ ꯆꯣꯠꯂꯒ ꯂꯩꯕ ꯌꯥꯗꯕꯅꯦ
ꯎꯝ ꯅꯆꯥꯅꯨꯄꯤꯗꯣ ꯁ꯭ꯀꯨꯜ ꯀꯥꯕ ꯍꯧꯔꯕꯣ
ꯎꯝ ꯍꯧꯗꯔ꯭ꯤ
ꯑꯥ
ꯍꯧꯗꯔꯤ ꯍꯥꯥ
ꯁ꯭ꯀꯨꯜꯗ ꯀꯅꯥꯅ ꯊꯤꯟꯕ ꯆꯠꯄꯥ ꯅꯣꯏꯅ
ꯅꯠꯇꯦ ꯊꯤꯟꯕ ꯆꯠꯄ ꯅꯠꯇꯦ ꯑꯩ ꯁ꯭ꯀꯨꯜ ꯆꯠꯄ
ꯑꯣ ꯑꯣꯖꯥ ꯑꯣꯏꯕ꯭ꯔꯣ ꯃꯦꯗꯥꯝ
ꯎꯝ ꯍꯣꯏ ꯑꯣꯖꯥ ꯃꯆꯥ ꯑꯣꯏꯌꯦ
ꯎꯝ ꯏꯁ ꯁꯤꯅ ꯐꯔꯦ ꯀꯩꯅꯣ
ꯈꯪꯗ꯭ꯔꯦꯗ ꯐꯕꯔꯥ ꯐꯠ ꯇꯕ꯭ꯔꯥꯁꯨ ꯈꯪꯗꯦꯗ ꯒ꯭ꯌꯥꯟ ꯇꯥꯗꯅ ꯉꯥꯎꯔꯦ ꯉꯥꯎꯔꯦ ꯍꯤꯡꯉꯥꯒꯥ ꯂꯩꯔꯤꯅꯦ
ꯑꯣꯖꯥ ꯑꯣꯏꯍꯧꯕꯗꯤ ꯇꯣꯂꯣꯞꯁꯨ ꯆꯥꯏꯌꯦ ꯐꯔꯦ ꯀꯩꯅꯣ
ꯑꯁ ꯀꯗꯥꯢꯗꯒꯤ
ꯎꯝ ꯋꯥꯕꯅꯤ
ꯎꯝ
ꯍꯧꯖꯤꯛ ꯋꯥꯔꯗꯤ ꯍꯥꯌꯦꯡꯗꯤ ꯅꯨꯡꯉꯥꯏꯔꯅꯤ ꯍꯥꯏꯌꯦ ꯐꯤꯛꯆꯔꯗꯗꯤ
ꯅꯨꯡꯉꯥꯏꯔꯛꯀꯗ꯭ꯔꯥ ꯍꯦꯟꯅ ꯋꯥꯔꯛꯀꯗ꯭ꯔꯥ ꯈꯪꯗ꯭ꯔꯦ ꯄꯨꯟꯁꯤꯁꯦ
ꯅꯨꯡꯉꯥꯏꯔꯛꯅꯤꯗ ꯀꯩꯁꯨ ꯈꯟꯂꯨꯅꯨꯗꯥ
ꯍꯥꯥ
ꯅꯪ ꯅꯪ ꯅꯨꯄꯥꯗꯤ ꯀꯔꯤ ꯊꯕꯛ ꯇꯧꯕ꯭ꯔꯥ
ꯊꯕꯛ ꯇꯧꯗꯦꯗ
ꯌꯨꯝꯗ ꯑꯗꯨꯝ ꯂꯩꯕ꯭ꯔꯣ
ꯌꯨꯝꯗ ꯂꯩꯌꯦ ꯃꯔꯛ ꯃꯔ꯭ꯛꯇ ꯎꯝ ꯅꯨꯃꯤꯠꯀꯤ ꯑꯗꯨꯝ ꯆꯠꯂꯦ
ꯑꯣ ꯑꯥ ꯅꯨꯇꯤꯒꯤꯗꯤ ꯆꯠꯇꯕ
ꯎꯝ
ꯐꯩꯌꯦ ꯐꯩꯌꯦ ꯐꯩꯌꯦ
ꯈꯡꯗ꯭ꯔꯦ ꯐꯥꯕ꯭ꯔꯥ ꯐꯥꯠꯇꯕ꯭ꯔꯥ ꯐꯩꯌꯦ ꯍꯥꯏꯅꯤꯡꯉꯥꯏꯁꯨ ꯑꯩꯈꯣꯏꯅ ꯒ꯭ꯌꯥꯟ ꯇꯥꯗꯕꯅꯤꯅ ꯈꯪꯗꯦꯗ
ꯐꯔꯦ ꯍꯥꯏꯅ ꯂꯩꯕ ꯇꯥꯔꯦ ꯀꯩꯅꯣ ꯎꯄꯥꯏ ꯂꯩꯇꯦꯅꯦ ꯇꯥꯕ꯭ꯔꯣ ꯍꯜꯂꯣ